ꯍꯜꯂꯣ
ꯑꯧ ꯀꯩꯗꯧꯔꯤ ꯆꯥꯔꯖ ꯂꯣꯏꯔꯒ ꯑꯗꯨꯝ ꯂꯩꯌꯦ
ꯑꯩꯗꯤ ꯇꯨꯝꯒꯦ ꯍꯥꯏꯅ ꯇꯧꯔꯝꯕ ꯇꯨꯝꯅꯤꯡꯗꯕ
ꯂꯥꯛꯑ‌ꯦ ꯆꯥꯔꯖ ꯆꯠꯂꯒ ꯍꯜꯂꯛꯑꯒ ꯑꯗꯨ ꯔꯦꯁ ꯇꯧꯔꯒ ꯂꯩꯌꯦ ꯐꯦꯟ ꯃꯅꯥꯛꯇ
ꯅꯣꯏ ꯃꯔꯨꯞ ꯃꯌꯥꯝꯒ ꯆꯠꯄ꯭ꯔꯥ
ꯍꯣꯏ ꯑꯩꯈꯣꯏ ꯃꯔꯨꯞꯇꯨ ꯆꯠꯂꯦ ꯑꯗꯨꯒꯤ ꯑꯩꯈꯣꯏ ꯍꯣꯏ ꯌꯨꯝꯗ ꯂꯩꯕ ꯌꯥꯗꯕꯒꯤ ꯁꯤꯗ ꯂꯩꯔ ꯑꯁꯤꯗ ꯑꯃꯨꯛ ꯑꯩꯈꯣꯏ ꯍꯥꯟꯅ ꯂꯩꯐꯝꯗꯣ ꯃꯥꯟꯕꯤ ꯈꯣꯏꯗ ꯑꯗꯨꯗ ꯂꯥꯛꯂꯒ ꯂꯩꯕꯅꯦ
ꯑꯗꯨꯗꯨꯅ ꯅꯨꯡꯉꯥꯏꯒꯅꯤꯗ ꯅꯪꯁꯨ ꯑꯗꯨ ꯃꯥꯟꯅꯕ ꯂꯩꯕꯅꯤꯅ ꯑꯗꯨꯗꯗꯤ ꯅꯪꯒꯤ ꯎꯝ ꯌꯨꯝꯗꯨꯗꯗꯤ ꯀꯩꯅꯣ ꯃꯔꯨꯞꯁꯨ ꯂꯩꯇꯦꯅ
ꯍꯣꯏ ꯑꯗꯨꯅꯦ ꯁꯥꯁꯨ ꯁꯥꯏꯌꯦ
ꯑꯣ ꯅꯣꯏꯒꯤꯗꯣ ꯇꯤꯟꯔꯥ ꯌꯨꯝꯗꯣ
ꯀꯩꯗꯧꯔ ꯋꯥꯜꯗꯤ ꯆꯦꯛ ꯆꯦꯛꯀꯤ ꯇꯧꯕꯅꯦ ꯑꯗꯣ
ꯁꯤꯂꯤꯡ ꯈꯥꯗꯕ
ꯁꯤꯂꯤꯡꯁꯨ ꯍꯥꯞꯄꯦ ꯁꯤꯂꯤꯡꯁꯨ ꯍꯥꯞꯄꯦ ꯑꯗꯨ ꯑꯣꯏꯔꯁꯨ ꯀꯔꯤ ꯍꯥꯏꯁꯤꯔꯥ ꯑ ꯑꯩꯈꯣꯏ ꯑꯩꯒꯤ ꯋꯤꯟꯗꯣꯗꯒꯤ ꯈꯔ ꯑꯩꯒꯤ ꯋꯤꯟꯗꯣꯗꯒꯤ ꯂꯧꯔꯅꯤ ꯃꯣꯏꯒꯤ ꯀꯤꯆꯦꯟꯒꯤ ꯇꯤꯟꯗꯣ ꯑꯗꯨꯒꯤ ꯍꯤꯠꯇꯣ ꯂꯥꯛꯄ ꯑꯗꯨꯒꯤ ꯁꯥꯕ ꯑꯗꯨꯝ ꯋꯤꯟꯗꯣ ꯄꯦꯟ ꯇꯔꯗꯤ ꯅꯨꯡꯁꯤꯠꯇꯤ ꯂꯥꯛꯑ ꯑꯗꯨ ꯑꯣꯏꯔꯁꯨ ꯁꯥꯏꯑꯦꯕ ꯑꯗꯨꯒꯤ
ꯑꯣ
ꯌꯥꯝꯅꯗꯤ ꯁꯥꯕ ꯅꯠꯇꯦꯗ ꯕꯣꯟ ꯈꯣꯏꯗꯒꯤ ꯌꯥꯝꯅ ꯏꯪꯉꯦ ꯌꯥꯝꯅ ꯁꯥꯕ ꯅꯠꯇ꯭ꯔꯦ ꯑꯗꯨ ꯑꯣꯏꯔꯁꯨ ꯑꯩꯗꯤ ꯏꯇꯣꯝꯇ ꯂꯩꯅꯤꯡꯗꯕꯅꯤꯅ ꯀꯣ
ꯑꫭ
ꯑꯗꯨꯝ ꯀꯣꯏꯕ ꯆꯠꯀꯅꯤꯅ ꯑꯩꯗꯣ ꯌꯨꯝꯗ ꯄꯥꯛ ꯂꯩꯇꯦꯅ ꯑꯗꯨꯒꯤꯅꯤ
ꯑꯣ ꯉꯥꯁꯤꯗꯤ ꯑꯗꯣ ꯉꯁꯤ ꯅꯣꯏ ꯆꯠꯄꯗ ꯅꯨꯡꯉꯥꯏꯕ꯭ꯔꯥ
ꯎꯝ ꯅꯨꯡꯉꯥꯏꯌ‌ꯦ ꯉꯥꯁꯤ ꯃꯣꯏꯁꯨ ꯕꯤꯕꯤ ꯑꯦꯁ ꯂꯥꯁ ꯗꯦ ꯑꯣꯏꯕꯒꯤꯀꯣ ꯑꯦꯛꯇꯤꯚꯇꯤꯁꯨ ꯌꯥꯝ ꯇꯧꯋꯦꯕ
ꯑꯣ ꯑꯗꯨꯕꯨ ꯁꯥꯡꯗꯤ ꯁꯥꯡꯉꯝꯒꯅꯤ ꯁꯕꯖꯦꯛꯇꯣ
ꯄꯩꯁꯥꯡꯉꯦ ꯑꯥꯔꯦ ꯋꯥꯟꯒ ꯑꯥ ꯀꯅꯥꯔꯣ ꯅꯨꯄꯤꯗꯨꯁꯨ ꯉꯥꯔꯥꯝ ꯃꯣꯔꯅꯤꯡ ꯉꯁꯥꯏ ꯃꯣꯔꯅꯤꯡꯗꯣ ꯕꯣꯜ ꯌꯦꯡꯕꯒꯤ ꯐꯖꯟ ꯇꯨꯝꯗꯕ ꯃꯥꯜꯂꯦ ꯑꯗꯨꯒꯤ ꯑꯏ ꯇꯧꯅꯤꯡꯉꯦ ꯍꯥꯏꯅ
ꯑꯩ ꯑꯩꯁꯨ ꯅꯨꯡꯗꯥꯡꯗ ꯄꯨꯡ ꯕꯥꯔꯣꯍ ꯃꯈꯥꯏ ꯑꯗꯨꯋꯥꯏꯗ ꯇꯨꯝꯃꯨꯕ ꯑꯗꯨꯒ ꯃꯣꯔꯅꯤꯡꯗꯨꯅ ꯃꯣꯔꯅꯤꯡꯗꯅ ꯄꯨꯡ ꯃꯉꯥꯗ ꯑꯃꯨꯛ ꯍꯧꯒꯠꯂꯒ ꯌꯦꯡꯕ
ꯑꯣ
ꯑꯗꯣ ꯃꯦꯠꯁꯇꯣ ꯐꯖꯗ꯭ꯔꯕꯒꯤ ꯑꯃꯨꯛ ꯁꯥꯔ ꯆꯠꯅꯤꯡꯉꯥꯏ ꯊꯧꯔꯥꯡ ꯇꯧꯔꯦ ꯑꯗꯨ ꯆꯠꯂ
ꯎꯝ ꯄꯁꯇꯔ ꯍꯦꯛ ꯋꯥꯔꯤ ꯁꯥꯕ ꯂꯣꯏꯔꯒ ꯃꯥꯒꯤꯗꯣ ꯍꯦꯛ ꯂꯣꯏꯔꯒ ꯆꯠꯈ꯭ꯔꯦ ꯑꯩꯈꯣꯏꯗꯤ ꯏꯁꯩꯁꯨ ꯁꯛꯇ ꯍꯣꯏ ꯄꯥꯁꯇ꯭ꯔꯁꯨ ꯃꯇꯝ ꯍꯥꯏꯕꯗꯤ ꯃꯣꯏꯕꯤ ꯕꯦꯁ ꯏꯁꯇꯨꯗꯦꯟꯁꯤꯡꯅ ꯃꯇꯝ ꯌꯥꯝ ꯂꯧꯕꯒꯤꯀꯣ ꯁꯇꯣꯔꯤꯗꯣ ꯃꯥꯒꯤꯁ ꯇꯣꯂꯤ ꯇꯦꯟ ꯊꯂꯒ ꯂꯥꯏ ꯇꯋꯦꯟꯇꯤ ꯃꯤꯠ ꯈꯥꯛꯇꯥ ꯀꯣ ꯋꯥꯔꯤꯗ ꯂꯤꯕꯤꯔ ꯀꯥ ꯑꯗꯨꯝ ꯂꯣꯏꯒ꯭ꯔꯦ
ꯐꯩꯅ ꯑꯗꯣ ꯔꯤꯐ꯭ꯔꯦꯁꯃꯦꯟꯒꯨꯝꯕꯗꯤ ꯄꯤꯔꯝꯒꯅꯤꯅꯥ
ꯔꯤꯐ꯭ꯔꯦꯁꯃꯦꯟꯗꯤ ꯄꯤꯔꯝꯒꯅꯤ ꯍꯣꯏ ꯑꯩꯈꯣꯏꯗ ꯂꯩꯇ꯭ꯔꯦꯕ ꯑꯗꯨꯒꯤ ꯆꯠꯈ꯭ꯔ ꯔꯤꯐ꯭ꯔꯦꯁ
ꯅꯪꯗꯤ ꯅꯪꯗꯤ ꯍꯥꯏꯗꯕꯅꯤꯅ ꯑꯩꯈꯣꯏ ꯍꯥꯟꯅ ꯆꯠꯄ ꯀꯥꯡꯕꯨꯒꯤ ꯐꯤꯔꯣꯅ
ꯑꯗꯨ ꯃꯇꯝꯗ ꯃꯇꯝꯗ ꯔꯤꯐ꯭ꯔꯦꯁꯃꯦꯟꯒꯤ ꯊꯧꯔꯥꯡ ꯇꯧꯅꯕ
ꯑꯣ ꯐꯩꯌꯦ ꯑꯗꯨꯝ ꯆꯠꯄꯗꯣ ꯃꯔꯛ ꯃꯔꯛꯇꯤꯀꯣ
ꯎꯝ ꯍꯥꯏꯕꯗꯤ ꯑꯁ ꯉꯥꯁꯤꯗ ꯃꯇꯝ ꯌꯥꯝ ꯂꯧꯕꯒꯤ ꯃꯤ ꯈꯔꯁꯨ ꯑꯗꯨꯝ ꯆꯠꯄ ꯍꯧꯈ꯭ꯔꯕꯅꯦꯕ
ꯎꯝ
ꯎꯝ ꯇꯝ ꯑꯗꯨ ꯌꯥꯝ ꯂꯧꯋꯦ
ꯃꯤꯁꯨ ꯌꯥꯝꯃꯝꯒꯅꯤ
ꯎꯝ ꯆꯅꯤ
ꯃꯄꯥꯟꯗꯥꯐꯎ ꯐꯝꯃꯝꯒꯅꯤ ꯃꯤꯁꯤꯡ
ꯍꯣꯏ ꯉꯁꯥꯏꯗꯣ ꯃꯃꯥ ꯏꯃꯥ ꯍꯣꯏ ꯃꯆꯥ ꯂꯩꯕꯈꯣꯏꯒꯤ ꯃꯈꯥꯗ ꯄ꯭ꯔꯣꯖꯦꯛꯇ꯭ꯔꯗ ꯀꯥꯕꯔꯒꯀꫭ ꯃꯃꯥ ꯃꯈꯣꯏꯗ ꯌꯦꯡꯍꯟꯕꯅꯦ ꯑꯉꯥꯡ ꯂꯩꯕ ꯃꯈꯣꯏꯗ ꯍꯥꯏꯕꯗꯤ
ꯑꯗꯨ ꯆꯤꯌꯔꯗ ꯐꯝꯕꯅꯦ ꯀꯩꯅꯣ ꯆꯤꯌꯔꯗꯨ ꯂꯩꯇꯕ ꯗꯨꯑꯝ ꯕꯦꯟꯁꯇꯨ ꯂꯩꯇꯕꯒꯤ
ꯑꯣ ꯑꯣ
ꯆꯦꯔꯗ ꯐꯝꯔꯒꯥ ꯋꯥꯕꯗꯨ ꯇꯨꯝꯅꯤꯡꯕꯅ ꯃꯔꯣ ꯑꯃ ꯁꯥꯕꯅꯁꯨ ꯃꯔꯣꯟ ꯑꯃ ꯑꯥꯈꯣꯏꯗ ꯑꯥ ꯃꯅꯤꯡꯗ ꯐꯝꯃꯒꯦ
ꯑꯥ ꯑꯩꯈꯣꯏꯁꯨ ꯁꯤꯗ ꯑꯥ ꯀꯣꯃꯦꯅꯤꯌꯟꯒ ꯆꯥꯏꯕ
ꯎꯝ
ꯑꯗꯨ ꯃꯃꯥꯡꯗ ꯑ ꯑꯩꯈꯣꯏ ꯄꯁꯇꯔꯅ ꯋꯥꯔꯤ ꯁꯥꯕꯗꯨ ꯁꯥꯡꯃꯟꯕꯒꯤ ꯑꯩꯁꯨ ꯑꯗꯨꯨꯝ ꯎꯏꯅꯤꯡꯃꯟꯕ ꯑꯗꯨ ꯎꯏꯗꯤ ꯎꯏꯗꯦ ꯐꯖꯗꯦꯅ ꯃꯤꯁꯨ ꯌꯥꯝꯗꯕꯅꯤꯅ ꯑꯩꯈꯣꯏꯗꯗꯤ ꯑꯗꯨꯒꯤ ꯅꯝꯐꯨ ꯈꯥꯡꯉꯒ ꯑꯃꯨꯛ ꯍꯧꯖꯤꯛꯐꯥꯎ ꯇꯨꯝꯗ꯭ꯔꯤ
ꯑꯣ
ꯋꯥꯏ ꯇꯨꯝ ꯐꯖꯅ ꯇꯨꯝꯗꯕꯁꯦ
ꯎꯝ
ꯑꯩꯁꯨ ꯍꯌꯦꯡ ꯍꯪꯆꯤꯠ ꯆꯪꯈ꯭ꯔꯅꯦꯕ
ꯑꯣ
ꯏꯁꯇꯂꯦ
ꯉꯥꯏꯈꯣ ꯂꯩꯔꯦ ꯔꯦꯂꯦ ꯅꯪꯒꯤ ꯀ꯭ꯔꯤꯔꯥ ꯇꯥꯡꯈꯨꯜꯒꯤ ꯅꯨꯄꯥ ꯃꯁꯛ ꯐꯖꯕꯗꯨ ꯄꯥꯎ ꯐꯥꯎꯅꯕ꯭ꯔꯣ
ꯀꯣꯏꯅ ꯇꯈꯨꯜꯒꯤ ꯃꯁꯛ ꯐꯖꯕ ꯀꯅꯥꯔꯥ
ꯅꯪ ꯅꯨꯄꯤ ꯂꯩꯔꯒ ꯃꯁꯛ ꯐꯖꯩꯑꯦ ꯍꯥꯏꯕꯗꯣ ꯃꯁꯛ ꯌꯦꯡꯅꯤꯡꯉꯦ
ꯃꯁꯛ ꯊꯤ ꯐꯖꯩ ꯍꯥꯏꯕ ꯅꯠꯇꯦ ꯑꯗꯨꯕꯨ ꯍꯥꯏꯗꯤ ꯍꯣꯏ ꯃꯤꯁꯤꯡꯅꯁꯨꯗꯤ ꯅꯨꯄꯤꯁꯤꯡꯅꯗꯤ ꯑꯗꯨꯝ ꯃꯥꯕꯨ ꯆꯥꯛꯏꯀꯣ
ꯎꯝ
ꯎꯝ ꯑꯗꯨꯕꯨ ꯑꯩꯗꯤ ꯌꯥꯝꯅ ꯑꯩꯈꯣꯏ ꯃꯥꯗꯤ ꯊꯥꯔꯇꯤ ꯇꯨ ꯑꯣꯏꯈ꯭ꯔꯦꯅ ꯌꯥꯝꯅ ꯑ ꯍꯧꯖꯤꯛꯇꯤ
ꯃꯁꯛ ꯌꯦꯡꯅꯤꯉꯦꯅꯦ ꯑꯗꯨ
ꯑꯦꯇ꯭ꯔꯦꯛꯇꯤꯞ ꯑꯣꯏꯔꯦ ꯍꯥꯏꯕꯗꯨ ꯂꯩ ꯗꯤꯂꯩ ꯑꯗꯨꯕꯨ ꯑꯩ ꯊꯤꯔꯒ ꯂꯩꯔꯗꯤ ꯊꯥꯔꯛꯀꯦ ꯍꯣꯔꯦꯟꯀꯣ
ꯍꯣꯏ
ꯑꯗꯣ ꯍꯟꯗꯛꯁꯦ ꯂꯥꯛꯑꯦ ꯃꯥꯁꯨ ꯉꯔꯥꯡꯅ ꯁꯤꯂꯣꯡꯗꯒꯤꯀꯣ
ꯑꯣ ꯑꯣ
ꯀꯣꯜꯗ ꯂꯩꯕ ꯃꯥꯜꯂꯦ
ꯎꯝ ꯎꯝ ꯐꯔꯦ
ꯎꯝ ꯑꯗꯨ ꯀꯔꯤ ꯎꯄꯥꯏ ꯂꯩꯅꯤ ꯃꯤ ꯃꯆꯥ ꯂꯩꯕꯅꯤꯅ
ꯍꯣꯏ ꯑꯗꯨꯕꯨꯗꯤ ꯆꯨꯝꯃꯦ
ꯑ ꯑꯗꯨꯕꯨ ꯑꯗꯨꯝ ꯏꯟꯇꯔꯦꯁꯀꯤꯗꯃꯛꯇ ꯐꯖꯅ ꯏꯒꯨꯝꯕ ꯈꯛꯇ ꯉꯥꯏꯔꯦ
ꯎꯝ ꯀꯔꯤꯒꯤ ꯌꯨꯝ ꯉꯟꯅ ꯄꯥꯟꯕꯔꯥꯀꯣ ꯃꯥꯗꯣ
ꯃꯥꯗꯣ ꯅꯥꯏꯟꯇꯤꯟ ꯑꯦꯠꯇꯤꯟꯗ ꯄꯥꯜꯕ ꯃꯥꯜꯂꯦ ꯍꯥꯏꯗꯤ ꯅꯝꯐꯨꯗꯀꯣ ꯑꯗꯣ ꯑꯗꯨꯝ ꯂꯩꯕꯅꯦ ꯑꯗꯨꯕꯨ ꯈꯪꯗꯦ ꯃꯣꯏꯒꯤ ꯏꯃꯨꯡ ꯃꯅꯨꯡꯒꯤ ꯄ꯭ꯔꯣꯕ꯭ꯂꯦꯝ ꯂꯩꯔꯝꯃꯅꯤꯅ
ꯎꯝ
ꯈꯣꯏꯗꯤ ꯈꯪꯗ꯭ꯔꯦ ꯑꯗꯣ ꯉꯔꯥꯡ ꯉꯔꯥꯡꯒꯤ ꯐꯣꯇꯣꯁꯤꯡꯗꯣ ꯅꯣꯏ ꯊꯥꯒꯠꯇꯦꯅꯥ
ꯊꯥꯒꯠꯇꯦ ꯊꯥꯒꯠꯅꯤꯡꯉꯥꯏ ꯂꯩꯇꯦꯗ
ꯑꯥꯏꯖꯤꯗꯒꯨꯝꯕ ꯏꯁꯇꯣꯔꯤꯒꯨꯝꯕ ꯄꯣꯁꯀꯨꯝꯕ
ꯏꯁꯇꯣꯔꯤꯗꯤ ꯇꯧꯈ꯭ꯔꯦ ꯏꯁꯇꯣꯔꯤꯗꯤ ꯊꯥꯒꯠꯈ꯭ꯔꯦ
ꯑꯣ ꯑꯗꯣ ꯅꯨꯄꯤ ꯑꯃ ꯄꯤꯡ ꯁꯦꯠꯄꯗꯣ
ꯎꯝ
ꯃꯥꯅꯦ ꯈ꯭ꯋꯥꯏꯗꯒꯤ ꯅꯝꯃꯨꯈꯤꯕꯗꯣ
ꯑꯗꯨꯅꯦ ꯃꯥꯒꯤ ꯄꯤꯛꯆꯔꯅ ꯈ꯭ꯋꯥꯏꯗꯒꯤ ꯐꯖꯕ ꯂꯩꯕꯅꯦ ꯃꯥꯥ ꯃꯃꯤꯠ ꯇꯣꯉꯥꯟꯕꯩꯅꯦ
ꯎꯝ ꯁꯪꯗꯦ ꯑꯗꯨ ꯅꯨꯄꯤꯗꯣ
ꯎꯝ
ꯑꯩꯁꯨ ꯈꯔ ꯂꯩꯔꯒ ꯈꯔ ꯀꯔꯝꯕ ꯐꯖꯕꯔꯥ ꯌꯦꯡꯉꯒ ꯄꯣꯁ ꯇꯧꯒꯦꯒ ꯍꯥꯏꯗꯤ ꯀꯣꯏꯔꯦꯕ ꯇꯧꯗꯕꯗ ꯑꯩꯗꯁꯨ ꯑꯩ ꯐꯣꯟꯗꯣ ꯐꯖꯥꯗꯕꯒꯤꯀꯣ
ꯇꯣ ꯑꯃꯔ ꯑꯅꯤꯔꯗꯤ ꯄꯣꯁ ꯇꯧꯒꯦ ꯃꯦꯃꯣꯔꯤꯒꯤꯀꯣ ꯈꯣꯏ ꯐꯣꯟꯒꯨꯝꯕ ꯏꯁꯇꯣꯔꯦꯖ ꯂꯩꯇ꯭ꯔꯗꯤ ꯑꯗꯨꯝ ꯑꯗꯨꯗꯒꯤ ꯗꯃ‌ꯛ ꯃꯣꯇꯧꯕꯤ ꯌꯥꯝꯃꯅꯤ
ꯎꯝ ꯑꯗꯨꯅꯦ ꯑꯗꯨꯕꯨ ꯅꯍꯥꯟ ꯑꯩ ꯏꯟꯁꯇꯥꯒ꯭ꯔꯥꯝ ꯄꯥꯏꯕꯗꯣ ꯂꯣꯏꯅ ꯃꯣꯏ ꯏꯟꯁꯇꯥꯅ ꯑꯩꯒꯤ ꯚꯦꯟ ꯇꯧꯕ ꯑꯩꯒꯤ ꯏꯟꯁꯇꯥꯒ꯭ꯔꯥꯝꯗꯣ ꯀꯛꯈ꯭ꯔꯕ
ꯀꯔꯤꯒꯤꯔ ꯑꯃꯥꯗꯨꯅ ꯍꯦꯛ ꯇꯧꯕꯗꯤ ꯅꯠꯇꯦꯀꯣ
ꯅꯠꯇꯦꯍꯦ ꯑꯗꯨꯝ ꯂꯣꯏꯅ ꯐꯣꯇꯣꯁꯨ ꯆꯪꯕ ꯌꯥꯗ꯭ꯔꯕ ꯐꯣꯠꯇꯣꯁꯨ
ꯅꯪ ꯏꯟꯁꯇꯒ꯭ꯔꯥꯝ ꯃꯤꯇꯥ ꯑꯦ ꯑꯥꯏꯅ ꯌꯥꯗꯕꯒꯤ ꯊꯕꯛ ꯑꯃ ꯇꯧꯕꯒꯤꯅꯦ ꯑꯗꯨ
ꯁꯣꯛꯇꯧ ꯇꯧꯗ ꯑꯗꯨꯕꯨ ꯔꯤꯜꯁꯇꯤ ꯑꯗꯨꯝ ꯁꯦꯟ ꯇꯧꯋꯦ ꯔꯤꯜꯁꯁꯨ
ꯑꯗꯨ ꯇꯧꯕꯗꯣ ꯃꯤ ꯑꯃꯅ ꯅꯪꯒꯤ ꯍꯦꯛ ꯇꯧꯔꯒ ꯇꯧꯕꯤꯕ꯭ꯔꯥ ꯃꯅ ꯈꯥꯡ ꯃꯔꯝ ꯂꯩꯇ꯭ꯔꯗꯤ ꯃꯣꯏꯁꯨ ꯀꯛꯑꯣꯏꯅ
ꯈꯪꯗꯦ ꯑꯗꯣ ꯃꯔꯝꯖꯨ ꯍꯥꯏꯗꯣꯛꯇꯕ ꯃꯔꯝ ꯁꯨꯐ
ꯃꯔꯝꯁꯨ ꯅꯣꯇꯤꯐꯤꯀꯦꯁꯟꯒꯨꯕ ꯂꯇ꯭ꯔꯣ ꯅꯪ ꯃꯤ ꯑꯃꯅ ꯅꯪꯒꯤꯒ꯭ꯔꯤꯔꯣ ꯃꯤ ꯑꯃ ꯅꯪꯒꯤ ꯑꯦꯀꯥꯎꯟ ꯂꯣꯛ ꯏꯟ ꯇꯧꯔꯒ ꯗꯤ ꯑꯦꯛꯇꯤꯚꯦꯠ ꯇꯧꯕꯒ ꯑꯣꯏꯔꯝꯅꯤ
ꯑꯗꯣ ꯀꯔꯤꯒꯤ ꯗꯤꯑꯦꯛꯇꯤꯚꯦꯠ ꯇꯧꯕ꯭ꯔꯥ ꯍꯥꯏꯕꯅꯤꯗ ꯃꯤꯒꯤ ꯑꯦꯀꯥꯎꯟ ꯆꯪꯉꯒ
ꯗꯨꯅꯦ ꯑꯩ ꯑꯃꯗꯨꯅ ꯑꯩ ꯑꯃ ꯅꯨꯄꯥ ꯑꯃꯗꯨ ꯆꯤꯡꯅꯩꯌꯦ ꯑꯩꯗꯤ
ꯑꯅ ꯀꯃꯥꯏꯅ ꯍꯥꯏꯗꯤ ꯑꯗꯨꯗꯤ ꯀꯨꯏꯔꯦꯌꯦ ꯑ ꯑꯗꯨ ꯅꯨꯄꯥꯗꯨꯒ ꯀꯣꯏꯅ ꯃꯇꯝꯗꯨꯗꯒꯤꯅꯦꯕ ꯑꯗꯣ ꯃꯥꯁꯨ ꯑ ꯗꯤꯁ ꯑꯤꯌꯔ ꯑ ꯂꯥꯁ ꯃꯟ ꯗꯨꯔꯥ ꯑꯩꯒꯤ ꯑ ꯑꯦꯕꯤꯁꯨ ꯍꯦꯛ ꯇꯧꯅꯤ ꯌꯥꯏꯀꯣ ꯃꯦꯁꯦꯁ ꯂꯥꯛꯑꯦꯕ ꯑꯗꯣ ꯃꯥꯅꯅꯦ ꯍꯥꯏꯕ ꯑꯩ ꯍꯟꯗ꯭ꯔꯦꯠ ꯄꯥꯔꯁꯦꯟ ꯈꯪꯉꯦꯕ
ꯈꯠꯅꯧꯑꯣ ꯌꯥꯗ꯭ꯔꯣ
ꯏ ꯕ꯭ꯔꯣꯛ ꯊꯝꯈ꯭ꯔꯦ ꯅꯍꯥꯃꯨꯛ ꯐꯣꯟꯅꯝꯕꯔ
ꯎꯝ ꯅꯪꯅ ꯄꯥꯁꯄꯣꯔꯠꯇꯣ ꯌꯥꯝ ꯀꯟꯕ ꯍꯥꯞꯄꯣ
ꯃꯥꯌꯦ ꯅꯨꯄꯤ ꯂꯩꯔꯕ ꯉꯛꯑꯦꯀꯣ ꯑꯅꯧꯕ ꯑꯃ ꯂꯩꯔꯕ ꯑꯗꯣ ꯑ ꯇꯣꯛꯇꯕ ꯃꯥꯜꯂꯦ ꯑꯗꯨ ꯅꯨ ꯑꯗꯨ ꯅꯨꯄꯤꯗꯨꯗꯤ ꯑꯩ ꯑꯩ ꯑꯀꯥꯎ ꯑꯅꯤꯅꯦꯕ
ꯎꯝ
ꯑꯗꯣ ꯑꯃ ꯐꯦꯛ ꯑꯩꯒꯤ ꯑꯦꯀꯥꯎꯟ ꯑꯃꯗꯨꯗ ꯑꯩ ꯐꯣꯂꯣ ꯇꯧꯋꯕ ꯑꯗꯨ ꯅꯨꯄꯤꯗꯣ
ꯎꯝ
ꯑꯗꯨꯒꯤ ꯅꯨꯄꯥꯒꯤꯗꯤ ꯁꯨꯛꯊꯥ ꯊꯥ ꯑꯗꯨ ꯇꯦꯛ ꯇꯦꯛꯁꯨ ꯁꯨ ꯇꯧ ꯇꯧꯗꯦ ꯑꯗꯨ ꯅꯨꯄꯤꯗꯣ
ꯅꯨꯡꯁꯥ ꯌꯦꯡꯅꯤꯡꯉꯦ ꯑꯩꯁꯨ
ꯅꯪ ꯈꯪꯗꯕ꯭ꯔꯥ ꯑꯗꯨ ꯅꯨꯄꯤꯗꯣ
ꯀꯥꯎꯈ꯭ꯔꯦ ꯃꯥꯒꯤꯗꫭ ꯅꯪ ꯍꯣꯔꯦꯟ ꯏꯁꯀ꯭ꯔꯤꯟ ꯁꯣꯠ ꯇꯧꯔꯒ ꯊꯥꯔꯛꯑꯣ ꯏꯁꯇꯣꯛ ꯇꯧꯒꯦ ꯍꯣꯏ
ꯑꯩ ꯅꯉꯣꯟꯗ ꯅꯠꯇ꯭ꯔꯥ ꯍꯣꯏ ꯃꯤ ꯑꯇꯣꯞꯄꯥꯗ ꯊꯥꯕꯒꯤꯅꯦ ꯑ ꯀꯣꯃꯦꯟꯁꯨ ꯄꯤꯕ ꯑꯗꯨ ꯅꯨꯄꯤꯗꯨꯒꯤ ꯐꯣꯇꯣꯗꯨꯗ ꯀꫭ ꯑꯗꯨ ꯅꯨꯄꯥꯗꫭ ꯅꫭꯛꯅꯤꯡꯉꯦ ꯑꯩꯗꯤ
ꯌꯦꯡꯅꯤꯡꯉꯦ
ꯍꯣꯏ
ꯇꯦꯛ ꯇꯧꯒꯦ
ꯑꯗꯣ ꯑꯩꯈꯣꯏ ꯑꯩꯒꯤ ꯁꯥꯔ ꯑꯃ ꯅꯍꯥꯟ ꯍꯦꯛ ꯐꯥꯎꯅꯕꯗꯣ
ꯎꯝ ꯎꯝ
ꯑꯗꯨ ꯁꯥꯔꯗꯨꯁꯨ ꯈꯪꯉꯦ ꯍꯥꯏꯌꯦ ꯑꯗꯨ ꯅꯨꯄꯤꯗꯣ ꯍꯪꯕꯗ ꯁꯥꯔ ꯅꯪ ꯁꯤ ꯁꯦ ꯈꯪꯕ꯭ꯔꯥ ꯅꯣꯏ ꯆꯤꯔꯨꯅꯦ ꯍꯥꯏꯌꯦ ꯍꯣꯏ ꯍꯣꯏ ꯍꯣꯏ ꯍꯣꯏ ꯑꯩ ꯑꯩꯈꯣꯏ ꯃꯅꯥꯛꯇ ꯂꯩꯕꯅꯦ
ꯈꯣꯟ ꯆꯞ ꯃꯟꯅꯥꯕ ꯒꯦꯔꯥ
ꯈꯨꯟꯁꯨ ꯆꯞ ꯃꯥꯟꯅꯕ ꯍꯣꯏ ꯑꯗꯨꯒ ꯑꯗꯨꯗ ꯂꯩꯕ ꯎꯝ ꯃꯥꯗꯣ ꯅꯣꯏ ꯂꯩꯀꯥꯏꯗꯨꯗ ꯂꯩꯒꯦ ꯃꯈꯥꯔꯣꯝ ꯎꯝ ꯑꯥꯔꯕꯤꯁꯤ ꯁꯤ ꯃꯅꯥꯛꯇ ꯌꯧꯗ꯭ꯔꯤꯉꯩꯗ
ꯉꯦꯔꯦꯝ ꯆꯤꯔꯨꯔꯦꯝ
ꯍꯣꯏ ꯍꯣꯏ ꯍꯣꯏ ꯍꯣꯏ ꯑꯗꯨꯗ ꯑꯗꯨꯗ ꯂꯩꯕ ꯌꯥꯅꯤ
ꯎꯝ ꯑꯩ ꯑꯧ ꯀꯔꯤꯔ ꯁꯤ ꯍꯨꯏꯁꯦ
ꯅꯪ ꯃꯥꯟꯕ ꯃꯥꯟꯂꯦꯗ ꯃ ꯑꯩꯣꯟꯗꯁꯨ ꯌꯥꯝꯅ ꯀꯪ ꯏꯀꯪ ꯀꯪꯕ ꯃꯥꯜꯂꯦ ꯑꯗꯨꯗꯣ ꯑꯣ ꯑꯗꯣ ꯀꯩꯅꯣ ꯅꯣꯏꯒꯤ ꯍꯨꯏ ꯑꯗꯨꯗ ꯂꯩꯕꯗꯨꯗꯤ
ꯀꯩꯔꯥꯁꯤ ꯐꯣꯁꯅꯧ ꯑꯣꯏꯒꯗ꯭ꯔꯥ
ꯅꯠꯇꯦ ꯅꯝꯊꯤ ꯍꯥꯏꯕꯗꯣ
ꯍꯣꯏ ꯃꯣꯏ ꯐꯖꯅ ꯏꯔꯨꯕꯤꯌꯦ ꯑꯗꯨꯒ ꯉꯔꯥꯡꯗꯣ ꯑ ꯍꯨꯏꯒꯤ ꯃꯍꯤꯛꯀꯤ ꯍꯤꯗꯥꯛ ꯀꯥꯞꯄꯤꯌꯦ
ꯎꯝ
ꯑꯗꯨ ꯇꯧꯔꯒ ꯂ ꯩꯕꯗꯨ ꯀꯃꯥꯥꯏ ꯇꯧꯒꯦ ꯈꯪꯗꯦ
ꯅꯝꯊꯤꯗ꯭ꯔꯦꯀꯣ ꯍꯧꯖꯤꯛꯇꯤ
ꯍꯣꯏ ꯅꯤꯡꯊꯤꯗ꯭ꯔꯦ ꯅꯍꯥꯟꯗꯣ ꯐ꯭ꯂꯣꯔꯗꯣ ꯃꯣꯏ ꯑꯩꯈꯣꯏꯒꯤ ꯃꯄꯨꯅ ꯐ꯭ꯂꯣꯔ ꯐꯖꯅ ꯇꯥꯏꯕꯤꯕ ꯑꯗꯨꯒꯤ ꯀꯝꯐꯣꯔꯠ ꯄꯥꯏꯔꯒ ꯀꯔꯤꯔꯪ ꯉꯔꯥꯡ ꯀꯔꯤꯔꯥ ꯏꯆꯦ ꯃꯥꯏꯗꯨꯁꯨ ꯍꯨꯏꯒꯤ ꯍꯤꯛ ꯑꯃ ꯍꯥꯞꯄꯅꯦ ꯑꯩꯁꯨ ꯑꯩ ꯑꯩꯅ ꯑꯅꯤ ꯍꯥꯠꯂꯦ
ꯍꯣꯏ ꯍꯦꯛ ꯍꯥꯏꯕꯗꯤ ꯕ꯭ꯂꯦꯗꯨꯔ ꯋꯥꯏꯠ
ꯕ꯭ꯂꯦꯛꯇꯣ ꯁ꯭ꯂꯥꯏ ꯇꯧꯕꯗꯨ ꯄꯤꯠ ꯇꯧꯕꯗꯨꯣ ꯎ ꯐꯔꯦ ꯍꯔꯦꯟ ꯑꯗꯨꯝ ꯀꯣ ꯇꯅꯤꯗꯦ ꯃꯨ ꯇꯧꯔꯣꯑꯣ ꯑꯣ ꯑꯣ
ꯍꯣꯏ ꯍꯣꯏ ꯍꯣꯏ ꯍꯧ ꯇꯧꯔꯛꯀꯦ ꯍꯧꯖꯤꯛ ꯎꯝ ꯎꯝ